ꯍꯜꯂꯣ ꯆꯥꯛ ꯆꯥꯔꯕ꯭ꯔꯣ
ꯎꯝ ꯆꯥꯈꯦ
ꯎꯝ ꯎꯝ ꯑꯩꯈꯣꯏꯁꯨ ꯆꯥꯕ ꯂꯩꯕꯗ ꯉꯥꯏꯌꯦ
ꯍꯧꯖꯤꯛ ꯉꯛꯇ ꯆꯥꯕ꯭ꯔꯣ
ꯍꯣꯏ
ꯍꯥꯏ
ꯍꯣꯏ ꯑꯩꯈꯣꯏꯗꯣ ꯌꯥꯍꯎ ꯊꯦꯡꯈ꯭ꯔꯕ ꯉꯁꯤꯗꯣ
ꯑꯗꯨꯅꯦꯕ ꯉꯁꯥꯏ ꯃꯤꯁꯁ ꯊꯥꯕ ꯀꯥꯟꯗ ꯑꯣꯟꯂꯥꯏ ꯂꯩꯇꯦꯕ
ꯑꯦ ꯉꯁꯥꯏꯕꯨꯗꯤ ꯑꯗꯨꯗꯤ ꯐꯣꯟꯗꯣ ꯆꯥꯔꯖ ꯇꯧꯔꯒ ꯊꯝꯕ ꯑꯗꯨꯒꯤꯅꯤꯗ ꯀꯔꯤ ꯇꯧꯕ꯭ꯔꯣ
ꯍꯁ ꯌꯨꯝꯁ ꯍꯦꯔꯣ ꯀ ꯂꯩ
ꯎꯝ ꯉꯔꯥꯡꯕꯣ ꯌꯦꯡꯕꯨꯗꯤ ꯀꯃꯥꯏꯅ ꯇꯧꯕ
ꯉꯔꯥꯡꯗꯤ ꯌꯦꯡꯗꯦ ꯉꯔꯥꯡꯗꯤ ꯑꯩꯈꯣꯏꯅ ꯌꯦꯡꯕꯗꯨ ꯊꯣꯛꯇꯦ ꯇ꯭ꯋꯦꯟꯇꯤ ꯇꯨꯗ ꯊꯣꯛꯄ ꯑꯃꯥꯗꯣ ꯊꯕꯛ ꯆ ꯆꯠꯄ꯭ꯔꯥ
ꯍꯣꯏ ꯆꯠꯈ꯭ꯔꯦ ꯃꯥꯗꯤ ꯑꯌꯨꯛ ꯉꯟꯇꯥꯅꯦꯕ ꯃꯥꯒꯤ ꯊꯕꯛꯁꯦ ꯄꯨꯡ ꯐꯥꯏꯚ ꯊꯥꯔꯇꯤꯗꯗ ꯌꯥꯎꯅꯤꯡꯉꯥꯏꯅꯦꯕ
ꯅꯅꯗꯒꯤ ꯆꯠꯄ꯭ꯔꯣꯃꯣ ꯅꯍꯥꯟ ꯇꯧꯗꯦ ꯍꯥꯏꯕ ꯅꯠꯇ꯭ꯔꯣ
ꯑꯃꯨꯛꯀ ꯆꯠꯈ꯭ꯔꯦ ꯃꯣꯏꯗ ꯅꯍꯥꯟ ꯚꯦꯀꯦꯁꯟ ꯊꯥꯕꯒꯤꯅꯦꯕ
ꯑꯣ ꯍꯧꯖꯤꯛ ꯍꯧꯈ꯭ꯔꯕ꯭ꯔꯥ
ꯈ꯭ꯔꯦ ꯉꯔꯥꯡ ꯅꯍꯥꯟꯗꯩ ꯅꯍꯥꯟ ꯀꯔꯤ ꯅꯨꯃꯤꯠ ꯇꯔꯥꯗꯨꯗꯒꯤ ꯍꯧꯈ꯭ꯔꯕꯅꯦ ꯅꯍꯥꯟ ꯑꯃ ꯍꯧꯔꯒ ꯍꯧꯕ ꯅꯨꯃꯤꯠ ꯂꯩꯔꯒ ꯅꯦꯛꯁ ꯗꯦꯗ ꯑꯣꯐꯅꯦꯕ ꯑꯗꯨꯒ ꯉꯔꯥꯡ ꯆꯠꯄ ꯑꯗꯣ ꯉꯁꯤꯁꯨ ꯑꯃꯨꯛ ꯆꯠꯄ
ꯑꯩꯅ ꯍꯥꯏꯕꯗꯤ ꯀꯅꯥꯅꯣ ꯅꯪꯅ ꯍꯥꯏꯕꯗꯤ ꯑꯩꯅ ꯍꯥꯏꯕꯗꯤ ꯃꯆꯥ ꯂꯩꯕꯤꯗꯨꯅꯦ
ꯍꯣꯏ ꯑꯩꯁꯨ ꯃꯆꯥ ꯂꯩꯕꯤꯗꯨꯅꯦ ꯑꯩꯅ ꯍꯥꯏꯕꯁꯦ
ꯑꯣ ꯅꯍꯥꯟ ꯆꯠꯇꯦ ꯍꯥꯏꯅ ꯍꯥꯏꯕ ꯑꯗꯨꯒꯤ ꯁ꯭ꯀꯨꯜꯒꯤꯗꯨꯔꯥ ꯅꯠꯇ꯭ꯔꯒ ꯀꯛ- ꯀꯔꯝꯕꯒꯤꯗꯨꯔꯣ
ꯁ꯭ꯀꯨꯜꯒꯤꯗꯨꯅꯦ ꯁ꯭ꯀꯨꯜꯒꯤꯗꯨꯅ
ꯆꯦ ꯑꯅꯧꯕ ꯑꯃ ꯇꯧꯈ꯭ꯔꯦ ꯍꯥꯏꯕꯗꯨꯗꯤ ꯇꯧꯗꯦ
ꯑꯁ ꯀꯔꯤ ꯇꯧꯗꯕꯅꯦ ꯃꯥ ꯃꯣꯏ ꯃꯥꯒꯤꯗꯣ ꯃꯊꯟꯇ ꯕꯤꯖꯤꯅꯦꯁ ꯃꯆꯥ ꯇꯧꯒꯦ ꯇꯧꯕ ꯁꯥꯕꯅꯦ ꯑꯗꯨ ꯑꯣꯏꯗ꯭ꯔꯕꯒꯤ ꯑꯗꯨꯝ ꯁ꯭ꯀꯨꯜ ꯑꯃꯨꯛ ꯆꯠꯈ꯭ꯔꯕ ꯃꯥꯜꯂꯦ ꯃꯥꯒꯤ ꯋꯥꯈꯟꯗꯗꯤ ꯑꯗꯨꯝ ꯁ꯭ꯀꯨꯜꯒꯤꯁꯦ ꯁꯨꯇꯤ ꯊꯥꯕ ꯀꯥꯟꯗ ꯃꯥꯁꯨ ꯀꯔꯤ ꯀꯔꯤ ꯇꯧꯕꯗꯣ ꯑꯗꯨꯅ ꯍꯦꯟꯅ ꯌꯥꯔꯗꯤ ꯍꯥꯏꯔꯒ ꯁ꯭ꯀꯨꯜꯒꯤꯁꯦ ꯇꯣꯛꯀꯦ ꯈꯟꯕ ꯃꯥꯜꯂꯦꯕ ꯑꯗꯨ ꯃꯥꯒꯤꯁꯦ ꯁꯤꯡꯖꯨꯁꯨ ꯂꯧꯁꯤꯟꯕ ꯉꯝꯗꯕ ꯇꯧꯕ꯭ꯔꯥ- ꯅꯍꯥꯟꯅ ꯑꯝ ꯑꯃꯗꯤ ꯇꯧꯔꯝꯕꯅꯦꯕ ꯑꯗꯨꯒ ꯆꯠꯇꯦ ꯍꯥꯏꯕ꯭ꯔꯥ ꯀꯔꯤ ꯍꯥꯏ-
ꯀꯗꯥꯏꯗ ꯁꯤꯡꯖꯨꯐꯝꯒꯦ ꯇꯧꯕ꯭ꯔꯣꯕꯣ
ꯈꯪꯗꯦ ꯑꯗꯨꯗꯤ ꯀꯗꯥꯏꯗ ꯐꯨꯝꯕ꯭ꯔꯥ ꯅꯍꯥꯟ ꯁꯤ ꯅꯪꯒꯤ ꯅꯇꯩꯒꯤ ꯃꯅꯥꯛꯇꯔ ꯀꯗꯥꯏꯗꯔꯥ ꯈꯪꯗꯦ ꯑꯃꯗꯤ ꯐꯝꯒꯦ ꯇꯧꯔꯝꯕꯅꯦꯕ ꯃꯥꯗꯣ
ꯐꯝꯗꯤ ꯐꯝꯗꯕ
ꯍꯣꯏ ꯐꯝ ꯐꯝꯕ ꯃꯥꯜꯂꯦ ꯑꯗꯨꯝ ꯃꯤꯠ ꯑꯃ ꯑꯅꯤꯒꯨꯝꯕꯗꯤ ꯗꯨꯗꯩꯒꯤ ꯃꯥꯗꯣ ꯆꯠꯇꯔꯦ ꯑꯃꯨꯛꯀ ꯀꯔꯤ ꯇꯧꯕ꯭ꯔꯥ ꯑꯩꯁꯨ ꯐꯖꯅ ꯍꯪꯗꯦ ꯑꯗꯨꯒ ꯅꯍꯥꯟ ꯑꯩꯅ ꯍꯪꯕ ꯀꯥꯟꯗ ꯑꯁ ꯁꯤꯠꯇꯦꯗ ꯍꯥꯏꯕ ꯃꯥꯜꯂꯦ ꯃꯥꯗꯣ
ꯐꯝꯕꯗꯤ ꯆꯠꯄꯔꯣꯕ
ꯅꯍꯥꯟ ꯑꯃꯔꯛ ꯑꯅꯤꯔꯛ ꯈꯛꯇ ꯆꯠꯂꯦ ꯑꯗꯨꯗꯩꯒꯤ ꯆꯠꯇ꯭ꯔꯦ ꯃꯥꯗꯣ
ꯅꯣꯏ ꯑꯩꯉꯣꯟꯗꯗꯤ ꯑꯑ ꯀꯩꯅꯣꯒꯨꯝꯕ ꯍꯪꯗ꯭ꯔꯣ ꯄꯩꯁꯥꯒꯨꯝꯕ
ꯄꯩꯁꯥ ꯍꯪꯗ꯭ꯔꯣꯕ ꯀꯔꯤ ꯄꯩꯁꯥ ꯍꯪꯒꯦꯔꯣ ꯑꯩꯒꯤ ꯂꯥꯏꯔꯩꯅ ꯃꯥꯅ ꯑꯗꯨꯝ ꯈꯪꯉꯒ ꯂꯩꯈ꯭ꯔꯕꯗꯨꯕꯣ ꯑꯩꯉꯣꯟꯗ ꯄꯩꯁꯥ ꯍꯪꯉꯗꯤ ꯃꯥꯁꯨ ꯅꯪꯉꯣꯟꯗ ꯍꯪꯂꯛꯄ꯭ꯔꯣ
ꯑꯩꯉꯣꯟꯗꯗꯤ ꯅꯤꯇꯤꯒꯤ ꯍꯪꯂꯛꯏ
ꯂꯧꯁꯤꯟꯕ ꯉꯝꯗꯕ
ꯏꯌꯥꯝꯕꯥꯅꯁꯨ ꯐꯖꯅ ꯆꯩꯈ꯭ꯔꯕꯅꯤ
ꯍꯣꯏ ꯃꯥꯗꯣ ꯑꯁ ꯈꯪꯗꯦꯗ ꯅꯍꯥ-
ꯀꯔꯤꯅꯣ ꯅꯪꯒꯤ ꯅꯦꯋꯥꯛ- ꯌꯥꯗꯕ꯭ꯔꯥ ꯑꯩꯒꯤ ꯌꯥꯗꯕ꯭ꯔꯥ
ꯃꯥꯗꯣ ꯗꯣ ꯑꯁꯤꯗ ꯂꯥꯛꯇ꯭ꯔꯤꯉꯩꯗꯒꯤꯗꯤ ꯄꯩꯁꯥ
ꯅꯪꯒꯤ ꯅꯦꯠꯋꯥꯔꯛ ꯇꯨ ꯁꯦꯡꯗꯦꯅꯦ ꯐꯖꯅ ꯇꯥꯛꯈ꯭ꯔꯕ꯭ꯔꯣ ꯑꯩꯅ ꯉꯥꯡꯕꯗꯣ ꯑꯩꯅ ꯉꯥꯡꯕꯗꯤ ꯇꯥꯕ꯭ꯔꯥ ꯎꯝ
ꯇꯥꯏꯌꯦ ꯇꯥꯏꯌꯦ
ꯇꯥꯗꯦ ꯍꯧꯖꯤꯛ ꯇꯥꯈ꯭ꯔꯦ ꯄꯨꯔꯥ ꯀꯔꯤꯅꯣ ꯑꯩꯒꯤ ꯅꯦꯠꯋꯥꯛꯅ ꯌꯥꯗꯕ꯭ꯔꯥ ꯅꯪꯒꯤ ꯅꯦꯠꯋꯥꯛꯅ ꯌꯥ
ꯑꯩ ꯑꯩꯒꯤ ꯑꯩꯒꯤꯅ ꯌꯥ ꯗꯕ ꯃꯥꯜꯂꯦ ꯇꯥꯈ꯭ꯔꯕ꯭ꯔꯥ ꯍꯧꯖꯤꯇꯦ
ꯇꯥꯈ꯭ꯔꯦ ꯍꯧꯖꯤꯛꯇꯤ ꯐꯖꯅ ꯇꯥꯈ꯭ꯔꯦ
ꯑꯦꯍ ꯍꯥꯏ
ꯑꯃꯥꯗꯨꯗ ꯑꯃꯥꯗꯨ ꯅꯣꯏꯑꯅꯤꯉꯥꯛꯇ ꯂꯩꯕ꯭ꯔꯣ ꯍꯧꯖꯤꯛ
ꯍꯣꯏ ꯕꯅꯤꯅ ꯂꯩꯑꯦ ꯍꯧꯖꯤꯛꯄꯨꯗꯤ ꯍꯥꯟꯅꯗꯤ ꯉꯔꯥꯡꯒꯨꯝꯕꯗꯤ ꯑꯁꯤꯁꯨ ꯂꯥꯛꯇꯦ ꯑꯁꯤꯃꯁꯨ ꯂꯥꯛꯇ꯭ꯔꯤꯉꯩꯗꯤ ꯏꯊꯟꯇ ꯂꯩꯕꯅꯤꯅꯦ
ꯑꯣ ꯑꯗ ꯅꯣꯏ ꯂꯩꯐꯝꯗ ꯃꯤ ꯀꯅꯥꯁꯨ ꯂꯩꯇ꯭ꯔꯦ
ꯑꯁꯤ ꯃꯤꯅꯤꯗ ꯂꯩꯌꯦꯗ ꯀꯩꯅꯣ ꯑꯩꯈꯣꯏ ꯃꯤꯈꯣꯏ ꯑꯗꯨꯝ ꯂꯩꯕꯗꯨꯗꯤ ꯂꯩꯕꯅꯦ
ꯒꯤ ꯍꯧꯔꯗꯤ ꯃꯥ ꯅꯨꯡꯇꯤꯒꯤ ꯆꯠꯈ꯭ꯔꯅꯤꯅꯦꯀꯣ
ꯍꯣꯏ ꯃꯥꯕꯨꯗꯤ ꯁꯟꯗꯦꯛꯑꯣ ꯃꯥꯜꯂꯦ ꯀꯩꯅꯣꯕꯨꯗꯤ ꯅꯠꯇꯕꯅꯦ ꯅꯪꯒꯤ ꯅꯥꯇꯩꯕꯨꯗꯤ ꯅꯠꯇꯕꯅꯦ
ꯑꯇꯩꯗꯤ ꯁꯟꯗꯦꯁꯨ ꯑꯗꯨꯝ ꯆꯠꯄ꯭ꯔꯣꯥ
ꯎꯝ ꯁꯟꯗꯩꯁꯨ ꯑꯣꯐ ꯂꯩꯇꯦ ꯃꯥꯗꯤ ꯑꯃꯕꯨꯗꯤ ꯂꯩꯌꯦ ꯑꯩꯈꯣꯏꯒꯤ ꯆꯤꯆꯤꯁꯤ ꯂꯩꯌꯦ
ꯑꯩꯈꯣꯏꯅ ꯃꯆꯥ ꯅꯥꯏ ꯍꯥꯏꯕ ꯀꯥꯟꯗ ꯃꯥ ꯏꯟꯇꯔꯚꯤꯌꯨ ꯆꯠꯀꯅꯤ ꯍꯥꯏꯕꯗꯣ ꯆꯠꯇꯤ ꯆꯠꯄ꯭ꯔꯣ ꯃꯥ
ꯏꯟꯇꯔꯚꯤꯌꯨ ꯈꯪꯗꯅꯦ ꯃꯥ ꯁꯦ ꯍꯣꯏ ꯑꯃꯕꯨꯗꯤ ꯇꯧꯔꯝꯒꯅꯤ ꯍꯥꯏꯕꯅꯦꯕ ꯑꯃ
ꯍꯗꯁꯦ ꯅꯪ ꯑꯩꯈꯣꯏꯅ ꯂꯥꯛꯑꯣ ꯍꯥꯏꯅ ꯍꯥꯏꯕꯅꯦꯕ ꯏꯆꯦ ꯃꯆꯥ ꯅꯥꯏ ꯍꯥꯏꯅ ꯌꯥꯝ ꯀꯟꯅ ꯅꯥꯕꯗꯨꯀꯥꯟꯗ ꯃꯥꯅ ꯏꯟꯇꯔꯚꯤꯌꯨ ꯑꯃ ꯆꯠꯀꯅꯤ ꯍꯥꯏꯅ ꯍꯥꯏꯕꯅꯦꯕ
ꯍꯣꯏ ꯃꯥ ꯆꯠꯇꯤ ꯆꯠꯄꯅꯦ ꯈꯪꯗꯦ ꯑꯗꯨ ꯀꯔꯤꯒꯨꯝꯕ ꯏꯟꯇꯔꯚꯤꯌꯨꯔꯗꯤ ꯌꯨꯝꯗꯗꯤ ꯂꯩꯇꯕꯤꯗ ꯆꯠꯄꯗꯤ ꯆꯠꯂꯦꯕ ꯑꯗꯨ ꯈꯪꯗꯦ ꯀꯔꯤꯒꯨꯝꯕ ꯚꯥꯌꯥ
ꯌꯨꯃꯁꯦ ꯆꯅꯦ
ꯂꯥꯏꯅ ꯂꯣꯏꯔꯤꯕ ꯃꯥꯜꯂꯦ ꯅꯣꯏꯁꯦ
ꯍꯥꯥ
ꯍꯥꯎꯅꯗꯕ ꯃꯥꯂꯦꯕ
ꯍꯣꯏ ꯐꯖꯅ ꯐꯪꯉꯗꯤꯗ ꯀꯔꯤ ꯃꯥꯁꯨ ꯍꯪꯉꯁꯨ ꯒ꯭ꯌꯥꯟ ꯃꯦꯟ ꯇꯥꯗꯦ ꯃꯥꯒꯤꯗꯤ ꯊꯕꯛ ꯊꯤ ꯊꯕꯛ ꯊꯕꯛꯀꯤꯅꯤ ꯍꯥꯏꯔꯒ ꯅꯍꯥꯟ ꯃꯥꯅ ꯇꯧ ꯇꯧꯔꯒ ꯃꯥ ꯇꯧꯒꯅꯤ ꯍꯥꯏꯔꯒ ꯀꯣ ꯑꯩꯈꯣꯏꯒꯤ ꯑꯗꯨꯝꯊꯤꯕꯤꯈ꯭ꯔꯦ ꯕꯃꯥꯗꯣ ꯑꯃꯨꯛꯀ ꯑꯁꯤ ꯁ꯭ꯀꯨꯜꯗ ꯌꯥꯎꯈ꯭ꯔꯅꯤ ꯍꯥꯏꯕ꯭ꯔꯥ ꯑꯃ ꯃꯥꯁꯨ ꯌꯦꯡꯗꯤ ꯌꯦꯡꯕ ꯃꯥꯜꯂꯦꯕ ꯍꯧꯖꯤꯛ ꯀꯩꯅꯣꯒꯤꯗꯣ ꯍꯧꯖꯤꯛ ꯏꯕꯥꯅꯤꯁꯨꯀꯣ ꯉꯔꯥꯡ ꯆꯠꯂꯦꯕ ꯑꯗꯨꯝ ꯄꯇ ꯑꯣ ꯇꯥꯏꯝ ꯇꯧꯒꯅꯤ ꯍꯥꯏꯔꯒ ꯑꯗꯨꯁꯨ ꯃꯥꯅ ꯃꯥꯅ ꯍꯪꯕꯤꯔꯛꯄꯅꯦꯕ ꯃꯥ ꯌꯥꯎꯒꯅꯤ ꯍꯥꯏꯔꯗꯤ ꯍꯥꯏꯔꯝꯃꯦ ꯍꯥꯏꯌꯦꯌꯦꯕ ꯃꯥ ꯌꯥꯎꯔꯔꯣꯏ ꯍꯥꯏꯕ ꯃꯥꯜꯂꯦ ꯑꯗꯨꯒꯤ
ꯀꯩꯅꯣꯒꯨꯝꯕꯗ ꯌꯥꯎꯋꯣ ꯑꯦ ꯏꯁ ꯁꯤ ꯀꯩꯅꯣꯗꯣ
ꯑꯩꯈꯣꯏ
ꯀꯩꯅꯣ ꯁꯦ ꯏꯆꯦ ꯀꯩꯅꯣꯅ ꯌꯥꯎꯕꯗꯣ ꯑꯩ ꯀꯛꯆꯤꯡꯒꯤꯗꯣ
ꯑꯣꯍꯣ ꯑꯁ ꯑꯗꯨꯁꯦ
ꯑꯗꯨ ꯌꯥꯎꯋꯣ ꯌꯥꯝ ꯇꯣꯡꯕꯅꯦ ꯑꯩꯗꯤ ꯎꯄꯥꯏ ꯂꯩꯇ꯭ꯔꯕꯒꯤꯅꯦ
ꯑꯁ ꯑꯗꯨꯗꯣꯪ
ꯑꯗꯨ ꯏꯝꯐꯥꯜꯗꯁꯨꯨꯛ ꯌꯥꯝ ꯂꯩꯌꯦꯅ
ꯍꯣꯏ ꯑꯗꯨꯁꯨ ꯃꯤ ꯊꯤꯗ꯭ꯔꯗꯤ ꯗꯤ ꯍꯥꯏꯕꯅꯤꯅꯦꯍꯦ
ꯑꯣ ꯀꯩꯅꯣ ꯀꯣ ꯐꯥꯎꯅꯅ ꯑꯗꯨ ꯃꯤꯅꯤꯠ ꯑꯃ ꯂꯩꯕ ꯑꯗꯨ ꯆꯥꯎꯕꯥꯎꯅꯄ ꯅꯠꯇ ꯅꯠꯇꯦ ꯑꯆꯧꯕ ꯅꯨꯄꯥ ꯑꯃ ꯂꯩꯕ ꯑꯗꯣ ꯑꯗꯨ ꯀꯩꯅꯣꯈꯣꯏꯗꯤ ꯈꯪꯅꯕꯅꯦ ꯅꯪꯒ ꯂꯩꯃꯤꯟꯅꯕ ꯅꯨꯄꯤꯗꯣ
ꯑ
ꯑꯗꯨ ꯅꯠꯇ꯭ꯔꯁꯨ ꯑꯥ ꯀꯩꯅꯣꯗ ꯌꯥꯎꯕ ꯌꯥꯏꯅ ꯀꯩꯅꯣ ꯑꯥꯎꯠꯂꯦꯠꯀꯨꯝꯕꯗ ꯑ ꯀꯩꯅꯣꯒꯤꯗꯣ ꯂꯤꯛꯂꯥꯒꯤꯗꯣ
ꯑꯣ ꯈꯪꯗꯦ ꯌꯦꯡꯅꯤ ꯌꯦꯡꯅꯕꯅꯦ ꯑꯩꯈꯣꯏꯁꯨꯪ
ꯉꯁꯥꯏꯗꯤ ꯑꯗꯨꯝ ꯋꯥꯏꯑ ꯀꯩꯅꯣꯒꯨꯝꯕ ꯔꯦꯁꯇꯨꯔꯦꯟꯒꯨꯝꯕ ꯌꯥꯎꯕꯗꯤ ꯑꯗꯨꯒꯨꯝꯕꯅ ꯈꯔ ꯅꯨꯡꯉꯥꯏꯔꯦ ꯑꯩ ꯍꯥꯟꯅ ꯌꯥꯎꯔꯝꯕꯗꯣ
ꯏꯕꯥꯅꯤꯁꯨꯀꯣ ꯅꯠꯇꯦ ꯑꯗꯨꯝ ꯖꯣꯏꯟ ꯇꯧꯒꯅꯤ ꯍꯥꯏꯕꯗꯤ ꯅꯠꯇꯕ ꯑꯗꯨꯝ ꯌꯦꯡꯕꯅꯦꯗ ꯊꯤꯕ ꯌꯦꯡꯕꯗꯣ ꯍꯦꯛ ꯂꯥꯛ ꯀꯄꯒ ꯇꯧꯒꯅꯤ ꯍꯥꯏꯕꯒꯤ ꯃꯤꯅ ꯏꯕꯥꯅꯤꯗꯨꯀꯣ ꯈꯥꯏꯁꯨ ꯈꯥꯏꯅꯅꯤꯡꯗꯕ
ꯑꯦ ꯈꯥꯏꯅꯔꯣꯏꯅ ꯑꯗꯨ ꯑꯗꯨ ꯈꯥꯏꯅꯔꯣꯏꯗꯕꯒꯤ ꯒꯤꯅꯦ ꯑꯗꯨ ꯌꯥꯎꯋꯣ ꯍꯥꯏꯕ
ꯍꯣꯏꯅꯦ ꯍꯣꯏ ꯎ
ꯎꯟꯅꯔꯗꯤ ꯅꯣꯏ ꯑꯅꯤꯃꯛ ꯆꯠꯃꯤꯟꯅꯈ꯭ꯔꯅꯤꯗꯅ
ꯎꯝ
ꯑꯗꯨꯝ ꯅꯨꯃꯤꯠ ꯈꯔ ꯑꯗꯨꯝ ꯊꯥ ꯈꯔꯒꯨꯝꯕ ꯇꯧꯅꯉꯥꯏꯒꯤꯦꯀꯣ
ꯎꯝ ꯍꯣꯏ ꯃꯤꯕꯨ ꯊꯤꯔꯗꯤ ꯃꯤꯕꯨ ꯊꯤꯔꯨꯔꯒ ꯌꯥꯎ ꯍꯩꯕ ꯌꯥꯔꯗꯤ ꯌꯥꯏꯅꯦ ꯌꯥꯎꯒꯦꯅꯦ ꯀꯩꯣꯏꯁꯨ
ꯑꯗ ꯃꯣꯏꯒꯤ ꯂꯩꯐꯝꯗ ꯂꯩꯅꯉꯥꯏꯁꯨ ꯅꯠꯇꯦ ꯑꯗꯨꯗꯒꯤ ꯂꯩꯔꯒ ꯑꯗꯨꯝ ꯆꯠꯅꯉꯥꯏꯗꯤꯦ ꯇꯂꯣꯞꯁꯨ ꯌꯥꯝꯕ
ꯍꯣꯏ ꯑꯗꯨꯅꯦ ꯄꯥꯝꯕꯁꯦ
ꯑꯗꯨ ꯑꯣꯏꯔꯗꯤ ꯅꯣꯏꯅꯤ ꯏꯁꯀꯤꯟ ꯍꯦꯟꯒꯨꯝꯕꯁꯨ ꯗꯨꯝ ꯈꯟꯕ ꯌꯥꯎꯔꯦ
ꯎꯝ ꯈꯟꯕ ꯌꯥꯈꯔ꯭ꯦ
ꯅꯪꯒ ꯏꯃꯤꯟꯅꯗꯨꯕꯗꯨꯗꯤ
ꯑꯥꯏꯗꯔ꯭ꯤꯕꯅꯦꯗ ꯑꯩꯁꯨ ꯑꯩꯒꯤ ꯏꯃꯨꯡꯉꯣꯟꯗ ꯀꯔꯤ ꯁꯨ ꯍꯥꯏꯗꯕꯅꯦ ꯑꯗꯨ ꯕꯒꯤꯅꯦ ꯀꯔꯤ ꯁꯤꯗ ꯇꯨꯃꯤꯟ ꯂꯩꯔꯒ ꯄꯩꯁꯥꯁꯨ ꯊꯣꯛꯇꯕ ꯍꯥꯏꯕꯒꯤ
ꯎꯝ
ꯀ꯭ꯂꯥꯁꯁꯨ ꯑꯌꯨꯛ ꯈꯔ ꯈꯔ ꯑꯣꯏꯈ꯭ꯔꯕꯒꯤ ꯔꯒ ꯂꯩꯕꯅꯦꯗ
ꯂꯩꯕ ꯐꯪꯗꯦꯗꯅ
ꯎꯝ
ꯑꯗꯨꯅꯦ ꯑꯩꯁꯨꯀꯣ ꯁꯤꯗ ꯁꯤ ꯁꯤ ꯑꯃꯁꯥꯁꯦ ꯂꯩꯇ꯭ꯔꯗꯤꯀꯣ ꯑꯩꯁꯨ ꯑꯁ ꯍꯟꯗꯛꯁꯦ ꯌꯥꯝ ꯇꯧꯅꯤꯡꯕꯅꯤ
ꯎꯝ ꯅꯪꯒꯤ ꯑꯁꯨ ꯑꯁꯨꯃꯥꯏꯅ ꯍꯥꯏꯌ ꯅꯪꯁꯨ ꯌꯥꯔꯦ ꯅꯪꯒ ꯆꯥ ꯁꯦꯟꯅꯕ ꯂꯥꯛꯈꯔꯣ ꯑꯩꯁꯨ ꯑꯩꯒꯤ ꯂꯥꯏꯟ ꯆꯠꯈ꯭ꯔꯅꯤ ꯍꯥꯏꯌꯨ
ꯑꯅꯥꯎ ꯑꯩ ꯀꯔꯤꯁꯨ ꯇꯧꯕ ꯐꯪꯗ꯭ꯔꯦ ꯑꯗꯒꯤ ꯀꯩꯅꯣꯐꯧ ꯨ ꯗꯨ ꯑꯗꯨꯝ ꯑꯥ ꯐꯥꯎꯕ ꯊꯣꯛꯀꯦ ꯍꯥꯏꯕꯁꯨ ꯌꯥꯗ꯭ꯔꯦ ꯗꯨꯝ ꯏꯃꯥꯁꯨ ꯂꯩꯇꯦꯕ ꯍꯧꯖꯤꯛ
ꯑ ꯍꯣꯁꯤꯜ ꯂꯩꯕꯔꯥ ꯃꯥꯥ
ꯏ ꯊꯥꯈ꯭ꯔꯦ ꯑꯥꯗ ꯏꯄꯨ ꯑꯃ ꯅꯥꯕꯗꯣ ꯗꯨꯗꯥ ꯂꯩꯕꯤ ꯆꯈꯔ꯭ꯦ ꯑꯁ ꯅꯨꯄꯤ ꯑꯅꯤ ꯊꯤꯕꯗꯣ
ꯑꯦ ꯑꯦ ꯑꯦ ꯑꯦ ꯑꯣ ꯑꯣ ꯈꯪꯉꯦ ꯈꯪꯉꯦ ꯈꯪꯉꯦ ꯈꯪ ꯈꯪ ꯑꯣ ꯑꯗꯨꯗ ꯂꯩꯕ꯭ꯔꯣ ꯃꯥꯁꯦ
ꯉꯔꯥꯥꯡꯗꯒꯤ ꯆꯈꯔ꯭ꯤꯕ ꯃꯥ ꯗꯨ ꯂꯩꯕ
ꯑꯣ
ꯗꯣ ꯉꯥꯡꯕꯁꯨ ꯉꯝꯗ꯭ꯔꯦ ꯀꯔ꯭ꯤꯁꯨ ꯉꯝꯗ꯭ꯔꯦ ꯍꯥꯏꯅ
ꯎꯝ
ꯉꯥꯏꯕ ꯆꯠꯈ꯭ꯔꯕ
ꯑꯣ ꯑꯣ ꯑꯣ ꯑꯣꯏꯅꯦ ꯑꯉꯥꯡꯁꯤꯁꯨ ꯆꯥꯎꯔꯗꯤ ꯐꯥꯅꯤꯡꯉꯥꯏꯅꯤꯅꯦ ꯅꯪ ꯅꯪꯒ ꯂꯩꯕꯁꯤꯁꯨ
ꯇꯟꯊꯤꯅ ꯐꯠꯇꯕꯒ ꯂꯣꯏꯔꯦ
ꯁꯤꯌꯣ